ꯍꯂꯣ
ꯍꯜꯂꯣ
ꯌꯦꯍ ꯑꯥ‌ ꯒꯨꯗ ꯑꯥꯐꯇꯔꯅꯨꯟ
ꯀꯩꯗꯧꯔꯤꯅꯣ?
ꯑꯥ ꯀꯩꯝ ꯇꯧꯗꯦ ꯁꯨꯝ ꯂꯩꯌꯦ꯫
ꯁꯨꯝ ꯂꯩꯕ꯭ꯔꯥ?
ꯎꯝ
ꯑꯩꯁ ꯐꯣꯟ ꯇꯧꯕꯁꯨ ꯋꯥꯏꯀꯣ꯫
ꯑꯍꯥ
ꯋ꯭ꯗꯔꯥ?
ꯍꯣꯏ꯫
ꯑꯌꯨꯛꯇ ꯀꯩ ꯃꯊꯦꯜ ꯆꯥꯔꯒꯦ?
ꯎꯝ ꯑꯈꯣꯏꯁꯦ ꯑꯌꯨꯛꯇ ꯎꯠꯇꯤ ꯆꯥꯏꯌꯦ꯫
ꯍꯥꯥ?
ꯎꯇꯤ ꯆꯥꯏꯑꯦꯕ
ꯑꯣ ꯑꯁ ꯑꯩꯗꯤ ꯎꯇꯤ ꯆꯥꯕ ꯌꯥꯗꯦꯅꯦ
ꯀꯩꯒꯤꯅꯣ?
ꯌꯥꯝ ꯀꯩꯅꯣ ꯌꯥꯝ ꯇꯨꯝꯅꯤꯡꯕꯀꯣ
ꯑꯣ ꯍꯣ ꯍꯣ ꯁꯣꯗꯥ ꯌꯥꯎꯕꯩ ꯑꯣꯏꯔꯝꯅꯤ
ꯍꯥ
ꯁꯣꯗꯥ ꯌꯥꯎꯕꯩ ꯑꯣꯏꯔꯝꯅꯤꯌꯦ
ꯁꯣꯗꯥ ꯌꯥꯎꯔꯁꯨ ꯌꯥꯎꯗ꯭ꯔꯁꯨ ꯑꯁ ꯎꯇꯤ ꯆꯥꯔꯗꯤ ꯑꯗꯨꯝ ꯇꯨꯝꯅꯤꯡꯉꯤꯗ
ꯑꯍꯥ ꯑꯥ ꯑꯣꯢꯔꯝꯅꯤ
ꯍꯥꯎꯕꯨꯗꯤ ꯍꯥꯎꯕ ꯀꯣ
ꯎꯝ ꯎꯝ
ꯎꯇꯤꯗꯤ ꯎꯇꯤꯒꯤ ꯈꯨꯍꯥꯎꯗꯨꯗꯤ ꯑꯁ ꯐꯖꯅ ꯀꯩꯅꯣ ꯇꯧꯔꯒꯦ ꯑꯥꯁ ꯃꯥꯒꯤ ꯃꯍꯥꯎ ꯈꯨꯍꯥꯎꯗꯣ
ꯑꯥꯗꯨꯅꯦ
ꯎꯪ ꯎꯪ
ꯅꯣꯏꯗꯤ ꯑꯌꯨꯛꯇ ꯀꯩ ꯆꯥꯒꯦ
ꯅꯣꯏꯗꯤ ꯑꯌꯨꯛꯇ ꯀꯩ ꯆꯥꯒꯦꯕ
ꯍꯣꯢ ꯁꯧꯒ꯭ꯔꯤꯒ ꯍꯋꯥꯏ- ꯍꯋꯥꯏꯒ ꯁꯧꯒ꯭ꯔꯤ
ꯑꯥꯁ ꯌꯥꯏꯍꯦ ꯑꯗꯨꯒꯤ ꯏꯟꯁꯥꯡꯁꯨ
ꯉꯔꯥꯡꯅꯀꯣ
ꯑꯥꯑꯥ
ꯉꯔꯥꯡꯅ ꯍꯋꯥꯏꯒ ꯁꯧꯒ꯭ꯔꯤ ꯆꯥꯕꯀꯣ
ꯎꯝ
ꯍꯋꯥꯏꯒ ꯁꯧꯒ꯭ꯔꯤ ꯆꯥꯕ ꯑꯗꯨꯒ ꯉꯁꯤꯅ ꯁꯧꯒ꯭ꯔꯤꯒ ꯍꯋꯥꯏ ꯆꯥꯕ
ꯌꯥꯏꯌꯦ ꯑꯦꯍꯦꯍꯦ ꯍꯣꯔꯦꯟ ꯅꯨꯡꯗꯥꯡꯅ ꯏꯁꯤꯡꯒ ꯁꯧꯒ꯭ꯔꯤꯒ ꯍꯋꯥꯏꯒ ꯆꯥꯎꯋꯣ
ꯑꯥ ꯑꯩꯁ
ꯍꯧꯖꯤꯛꯀꯥꯟꯗꯤ ꯀꯩꯀꯩ ꯍꯣꯠꯅꯕꯤꯔꯤꯒꯦ
ꯊꯥꯕꯛ ꯊꯕꯛ ꯇꯧꯗꯦꯗ ꯀꯟꯅ ꯀꯩꯅꯣ ꯇꯧꯅꯤ ꯊꯕꯛ ꯀꯟꯅ ꯊꯤꯔꯤ ꯍꯥꯏ
ꯑꯣ ꯑꯣ ꯀꯥꯏꯗꯦꯗ ꯇꯞꯅ- ꯇꯞꯅ ꯇꯧꯋꯣ
ꯎꯝ ꯇꯞꯅ- ꯇꯞꯅ ꯇꯧꯒꯗꯕꯅꯦ
ꯑꯥꯑꯣ
ꯅꯪꯗꯤ
ꯑꯥ ꯑꯩ ꯀꯣꯂꯦꯖ ꯀꯥꯔꯤꯌꯦ
ꯑꯣꯑꯣ ꯌꯥꯏꯌꯦ ꯌꯥꯏꯌꯦ ꯐꯖꯅ ꯀꯥꯔꯣ ꯅꯪꯁꯨ
ꯍꯣꯏ ꯐꯖꯅ ꯀꯥꯒꯦ ꯅꯣꯏ ꯑꯦ
ꯑꯥ ꯍꯥꯏꯔꯣ-ꯍꯥꯏꯔꯣ ꯍꯥꯏꯔꯣ ꯍꯥꯏꯔꯣ ꯅꯪꯅ ꯍꯥꯏꯅꯤꯡꯕꯗꯣ
ꯈꯨꯟꯔꯣꯝꯗ ꯂꯩꯕ꯭ꯔꯣ ꯅꯠꯇ꯭ꯔꯒ ꯁꯤ ꯇꯝꯄꯥꯛꯔꯣꯝꯗ ꯂꯩꯕ꯭ꯔꯣ
ꯇꯝꯄꯥꯛ-ꯇꯝꯄꯥꯛꯇ ꯂꯩꯌꯦ
ꯑꯥ ꯐꯩꯌꯦ- ꯐꯩꯌꯦ
ꯅꯪꯗꯤ
ꯑꯩꯁꯨ ꯑꯩꯁꯨ ꯍꯣꯁꯇꯦꯜꯗ ꯂꯩꯌꯦ
ꯍꯣꯁꯇꯦꯜꯗ
ꯎꯝ
ꯑꯣ ꯐꯩꯌꯦꯅꯦ ꯐꯩꯌꯦꯅꯦ ꯎꯝ ꯐꯖꯅ ꯂꯩꯌꯣ ꯂꯥꯏꯔꯤꯛ ꯀꯟꯅ ꯇꯝꯃꯣ
ꯎꯪ ꯎꯪ
ꯍꯌꯦꯡ ꯋꯥꯏ ꯍꯌꯦꯡ ꯋꯥꯏ ꯃꯤ ꯑꯆꯧꯕ ꯑꯣꯐꯤꯁꯥꯔ ꯑꯣꯏꯅꯤꯡꯉꯥꯏ
ꯎꯪꯎꯪ
ꯅꯣꯏꯅ ꯑꯣꯐꯤꯁꯥꯔ ꯑꯣꯏꯕꯗꯣ ꯑꯩ ꯑꯩꯅ ꯉꯥꯏꯔꯤꯀꯣ
ꯍꯣꯏ ꯍꯣꯏ ꯉꯥꯏꯒꯗꯧꯕꯅꯤ ꯀꯟꯅ ꯉꯥꯏꯕꯤꯌꯨ ꯑꯗꯨꯁꯨ ꯌꯥꯕꯖꯥꯠꯅꯤ
ꯎꯝ ꯉꯥꯏꯕꯤꯒꯦ ꯉꯥꯏꯕꯤꯒꯦ
ꯍꯣꯏ
ꯍꯣꯁꯇꯦꯜꯗ ꯂꯩꯕꯅꯤꯅ ꯆꯥꯛ ꯌꯦꯟꯁꯥꯡꯗꯤ ꯊꯣꯡꯉꯝꯃꯣꯏꯅꯦ ꯅꯪ
ꯎꯝ
ꯅꯨꯡꯉꯥꯏꯔꯦ
ꯑꯥꯎ ꯎꯝ ꯁꯥꯗ꯭ꯔꯣ ꯅꯣꯏꯔꯣꯝꯗꯤ
ꯍꯥꯥ
ꯁꯥꯗ꯭ꯔꯣ ꯍꯥꯏꯕ
ꯁꯥꯏꯌꯦ ꯍꯧꯖꯤꯛ ꯍꯧꯖꯤꯛꯇꯪ ꯅꯣꯡ ꯆꯨꯔꯒ ꯑꯃꯨꯛ ꯅꯨꯡꯁꯥ ꯊꯣꯛꯂꯛꯑꯦ
ꯑꯣ ꯑꯣ
ꯝꯝ ꯉꯁꯥꯏꯗꯤ ꯃꯝꯃꯒ ꯅꯣꯡ ꯈꯔꯗꯤ ꯆꯨꯕꯅꯦꯕ ꯍꯧꯖꯤꯛ ꯅꯨꯡꯁꯥꯥ ꯑꯃꯨꯛ ꯊꯣꯛꯂꯛꯑꯦ ꯅꯨꯡꯁꯥ ꯅꯨꯡꯁꯥ ꯅꯨꯡꯁꯥ ꯊꯣꯛꯅꯤꯡꯉ ꯊꯣꯛꯀꯅꯤ ꯑꯃꯨꯛ ꯅꯣꯡ ꯆꯨꯅꯤꯡꯉꯒ ꯑꯃꯨꯛ ꯆꯨꯒꯅꯤ ꯃꯝꯅꯤꯡ ꯑꯃꯨꯛ ꯃꯝꯒꯅꯤ ꯋꯦꯗꯔꯁꯦ ꯍꯥꯏ ꯀꯥꯟ
ꯎꯝ ꯑꯗꯨꯅꯦ ꯑꯩꯁꯦ ꯁꯥꯏꯌꯦ
ꯎꯝ ꯀꯩꯗꯧꯔꯤꯅꯣ ꯅꯪꯗꯤ
ꯍꯧꯖꯤꯛꯂꯣ
ꯑꯥ
ꯁꯤ ꯑꯩꯈꯣꯏꯒꯤ ꯑꯥ ꯑꯥ ꯑꯩꯈꯣꯏ ꯍꯣꯁꯇꯦꯜꯗ ꯑꯉꯥꯡꯈꯣꯏ ꯃ꯭ꯌꯨꯖꯤꯛ ꯀ꯭ꯂꯥꯁ ꯇꯝꯔꯒ ꯂꯩꯕꯀꯣ ꯑꯗꯨ
ꯎꯝ ꯎꯝ ꯍꯣꯏ ꯎꯝ ꯑꯃꯨꯛ ꯇꯨꯝꯅꯤꯡ ꯂꯥꯛꯑꯦꯕꯣ ꯅꯨꯡꯗꯥꯡ ꯇꯨꯝꯗꯕꯅꯤꯅ ꯕꯣꯜ ꯌꯦꯡꯕꯒꯤꯀꯣ ꯑꯁ ꯌꯦꯡꯉꯦ ꯅꯨꯡꯤꯒꯤ ꯌꯦꯡꯉꯦ ꯑꯣꯈꯣꯏꯗꯤ
ꯑꯣ ꯑꯣ ꯑꯗꯨ ꯎꯝ ꯅꯪꯁꯨ ꯔꯣꯅꯥꯜꯗꯣ ꯁꯞ ꯁꯄꯣꯔꯠ ꯇꯧꯕ ꯀꯔꯝꯕ ꯁꯄꯣꯔꯠ ꯇꯧꯕ꯭ꯔꯣ
ꯔꯣꯅꯥꯜꯗꯣ ꯔꯣꯅꯥꯜꯗ ꯔꯣꯅꯥꯜꯗꯣ ꯄꯣꯔꯇꯨꯒꯜꯗ ꯇꯧꯗꯣꯏꯅꯦ
ꯑꯣ ꯑꯁ ꯐꯖꯩ ꯑꯦ ꯐꯩꯍꯦ ꯑꯦꯌꯥ ꯅꯨꯡꯁꯤꯌꯦ ꯄꯣꯔꯇꯨꯒꯜꯒꯤ ꯐꯦꯟ ꯍꯣꯏꯁꯨ
ꯎꯝ ꯄꯣꯇꯨꯒꯜꯒꯤ ꯐꯦꯟꯁ ꯑꯣꯏꯔꯁꯨ ꯑꯁ ꯀꯞꯄꯗꯤ ꯀꯞꯇꯦꯗ ꯍꯥꯏꯕꯅꯤ
ꯏꯀꯥꯏꯕ꯭ꯔꯣ ꯀꯥꯞꯅꯕ
ꯍꯥꯍꯥ ꯅꯨꯄꯥꯅꯕꯣ ꯀꯞꯄ ꯍꯧꯅꯕ꯭ꯔꯣ
ꯑꯦ ꯅꯨꯄꯥꯖꯨ ꯀꯞ ꯀꯗꯧꯕꯅꯦꯍꯦ ꯅꯨꯄꯥꯗꯤ ꯊꯃꯣꯏ ꯂꯩꯇꯕ꯭ꯔꯣ ꯅꯨꯄꯥꯖꯨ ꯀꯥꯞꯀꯗꯧꯕꯅꯦ ꯑꯗꯨꯃꯥꯏꯅ ꯑꯩꯅ ꯑꯩꯗꯤꯀꯣ ꯌꯥꯅꯤꯡꯗꯦ ꯑꯁꯤ ꯅꯨꯄꯥꯅꯕꯨ ꯀꯞ ꯑꯥ ꯀꯥꯞ꯭ꯔꯣ ꯀꯥꯏ ꯑꯗꯨꯃꯥꯏ ꯍꯥꯏꯕꯗꯣ ꯑꯩꯗꯤ ꯌꯥ ꯅꯤꯡꯗꯦ ꯍꯥꯏꯕ ꯑꯩ ꯅꯨꯄꯥꯈꯣꯏꯁꯨ ꯊꯃꯣꯏ ꯂꯩ ꯅꯦꯅ ꯃꯣꯏꯁꯨ ꯀꯞꯄ ꯇꯥꯕꯅꯦ ꯍꯥꯏꯕ ꯑꯗꯨꯅꯀꯣ
ꯃꯥꯅꯦ ꯃꯥꯅꯦ ꯑꯥ
ꯑꯗꯨꯗꯣ ꯍꯥꯏꯗꯤ ꯅꯨꯄꯥ ꯀꯣꯏꯁꯨ ꯑꯩꯌꯥ ꯅꯨꯡꯁꯤꯌꯦ ꯃꯣꯏꯁꯨ ꯀꯥꯞꯄꯁꯨ ꯍꯩꯇꯦ ꯑꯗꯨꯒꯤ
ꯅꯨꯄꯤ ꯈꯣꯏꯗꯤ ꯀꯞꯄ ꯍꯩꯕ꯭ꯔꯣ ꯑꯗꯨꯗꯤ
ꯎꯝ ꯅꯨꯄꯤꯈꯣꯏꯅ ꯈꯔ ꯍꯩꯕ ꯃꯥꯜꯂꯦ
ꯎꯝ ꯑꯩꯗꯤ ꯀꯞꯄꯁꯦ ꯈꯪꯗꯦꯗ ꯀꯃꯥꯏ ꯀꯄ ꯀꯞꯀꯗꯕꯅꯣꯗ ꯈꯪ ꯗꯦꯕ
ꯀꯞꯇꯕ ꯀꯨꯏꯔꯦ ꯍꯥꯏꯗꯨꯔꯣ ꯅꯪꯒꯤꯁꯦ
ꯍꯥꯥ
ꯀꯞ ꯀꯞꯇꯕ ꯀꯨꯏꯔꯦ ꯍꯥꯏꯕ꯭ꯔꯣ ꯍꯥꯏꯕ ꯅꯪꯒꯤꯗꯣ
ꯅꯠꯇꯦ ꯑꯗꯨꯒꯤ ꯋꯥ ꯅꯠꯇꯦ ꯑꯩꯁ ꯍꯌꯦꯡ ꯑꯩꯈꯣꯏꯗꯤ ꯔꯅꯤ ꯑꯥ ꯔꯣꯅꯥꯜꯗꯣꯒꯤ ꯐꯦꯟꯁ ꯑꯣꯏꯔꯁꯨꯀꯣ ꯈꯣꯏꯗꯤ ꯃꯤꯗꯤ ꯃꯤꯗꯤ ꯑꯥ ꯃꯤꯁꯤꯒꯤ ꯐꯦꯟꯁꯤꯡꯁꯦ ꯌꯥꯝꯅ ꯑ ꯑꯩꯈꯣꯏꯗ ꯀꯩꯅꯣ ꯇꯧꯋꯦꯕꯀꯣ
ꯑ
ꯃꯣꯏꯅ ꯑꯁ ꯅꯣꯏꯗꯤ ꯁꯨꯃꯥꯏ ꯍꯥꯏꯔꯒꯈꯨꯒ ꯑ ꯁꯨꯃꯥꯏ ꯇꯧꯌꯦ ꯁꯨꯃꯥꯏ ꯇꯧꯌꯦ ꯀꯨ ꯑꯗꯨꯃꯥꯏꯅ ꯍꯥꯏꯌꯦꯕ ꯑꯩꯈꯣꯏꯗꯤ ꯑꯗꯨꯃꯥꯏꯅ ꯍꯥꯏꯗꯕꯅꯦ ꯃꯣꯏ ꯃꯣꯏꯗ ꯑꯗꯣ ꯏꯃꯥꯟꯅꯕ ꯏꯃꯥꯟꯅꯕ ꯈꯔ ꯀꯣ ꯗꯤꯚꯦꯠ ꯇꯧꯔꯒ ꯀꯣ ꯗꯤꯚꯦꯠ ꯇꯧꯔꯒ ꯈꯠꯅꯒꯦ ꯇꯧꯕꯅꯦꯍꯦ
ꯑꯁ ꯑꯗꯨꯃꯥꯏꯗꯤ ꯇꯧꯔꯣꯅꯨꯍꯦ ꯀꯔꯤ ꯃꯣꯏ ꯈꯪꯗꯕꯒꯤ ꯑꯗꯨꯝ ꯂꯩꯍꯟꯁꯅꯨ ꯃꯣꯏꯕꯨꯗꯤꯀꯣ ꯑꯗꯨ ꯒ꯭ꯌꯥꯟ ꯇꯥꯔꯒ ꯐꯖꯅꯩꯗꯤ ꯍꯦꯟꯅ ꯐꯠꯇ꯭ꯔꯣ
ꯑꯗꯨꯅ ꯐꯩꯅꯦ ꯑꯩꯗꯤ ꯑꯩꯈꯣꯏꯅ ꯁꯤꯗ ꯀꯩꯅꯣ ꯐꯦꯟꯁꯅꯤ ꯍꯥꯏꯔꯒ ꯀꯞꯄꯒ ꯈꯠꯅꯔꯒ ꯂꯩꯔꯗꯤ ꯃꯣꯏ ꯃꯣꯏꯅꯁꯨ ꯀꯩꯝꯇ ꯈꯪꯉꯝꯃꯣꯏꯌꯦ
ꯎꯝ ꯈꯪꯕꯤꯔꯣꯏꯌꯦ
ꯑꯗꯨꯒꯤ ꯑꯩꯗꯤ ꯑꯁ ꯌꯥꯔꯦ ꯇꯣꯛꯑꯣ ꯃꯣꯏꯕꯨ ꯈꯥꯝꯕꯤꯕꯅꯦꯕ
ꯎꯝ
ꯅꯩ ꯌꯥꯝ ꯖꯥꯠ ꯖꯥꯠꯅꯦꯍꯦ ꯃꯤꯖꯤꯡꯖꯦ
ꯑꯗꯨꯅꯦ
ꯎꯝ
ꯐꯖꯅ ꯒ꯭ꯌꯥꯟ ꯇꯥꯔꯒ ꯂꯩꯗꯧꯕꯅꯦ
ꯅꯪꯗꯤ ꯀꯔꯝꯕꯅꯣ
ꯑꯩꯗꯤ ꯔꯣꯅꯥꯜꯗꯣꯁꯨ ꯇꯧꯗꯦ
ꯀꯤꯅꯣꯁꯨ ꯇꯧꯗꯦ ꯑꯩꯗꯤꯀꯣ
ꯎꯝ
ꯑꯥ ꯀꯩꯅꯣ ꯑꯩꯗꯤ ꯍꯥꯂꯥꯠ ꯇꯧꯋꯦ
ꯍꯂꯦꯟ
ꯑꯥ ꯍꯂꯥꯟ ꯑꯣꯏ
ꯌꯥꯏꯅꯦ ꯌꯥꯏꯅꯦ ꯌꯥꯕꯅꯦ ꯃꯣꯏꯁꯨ
ꯍꯣꯏ
ꯍꯥꯏꯁ ꯉꯁꯤ ꯅꯨꯡꯗꯥꯡꯁꯦ ꯕꯣꯝ ꯑꯃꯨꯛ ꯌꯦꯡꯁꯦꯔꯥ ꯌꯦꯡꯉꯔꯣꯏꯁꯦꯔ ꯈꯟꯕꯅꯦ
ꯉꯁꯤ ꯅꯨꯡꯗꯥꯡꯁꯦ ꯑ ꯑꯁ ꯕ꯭ꯔꯥꯖꯤꯜꯒꯤ ꯒ ꯀꯔꯤꯍꯕ ꯏ ꯏꯖ ꯖꯔꯦꯜ ꯍꯥꯏꯕ꯭ꯔꯣ
ꯑꯔꯖꯦꯟꯇꯤꯅꯥꯒ ꯏꯖꯤꯞ ꯑꯥꯔꯖꯦꯟꯇꯤꯅꯥ ꯃꯦꯁꯤ ꯁꯅꯥ ꯁꯅꯥꯗ꯭ꯔꯦꯅꯦ ꯉꯁꯤ
ꯑꯥ
ꯃꯦꯁꯤꯒꯥ ꯏꯖꯤꯞ ꯑꯔꯖꯦꯟꯇꯤꯅꯥꯒ ꯏꯖꯤꯞ
ꯑꯣ
ꯇꯥꯕ꯭ꯔꯣ
ꯇꯥꯏꯌꯦ ꯑꯗꯣ ꯅꯪ ꯀꯔꯝꯕ ꯉ ꯁꯤ ꯌꯦꯡꯉꯗꯤ ꯀꯔꯝꯕ ꯅꯪꯁꯦ ꯁꯞꯄꯣꯔꯠ ꯇꯧꯗꯣꯏꯅꯣ
ꯉꯁꯤꯁꯦ ꯆꯥꯁ ꯈꯪꯗꯦꯗ ꯃꯤꯁ ꯃꯤꯁꯤꯕꯨꯗꯤ ꯇꯧꯔꯣꯏꯌꯦ ꯑꯗꯨꯒꯤ ꯈꯪꯗ꯭ꯔꯦ ꯄꯣꯔꯇꯨꯒꯜꯅꯦ ꯑꯗꯨꯒ ꯕ꯭ꯔꯥꯖꯤꯜ ꯕ꯭ꯔꯥꯖꯤꯜꯅꯦ ꯑꯗꯨꯒ ꯐ꯭ꯔꯥꯟꯁ ꯁꯤ ꯑꯍꯨꯝꯗ ꯇꯧꯕꯅꯦꯕ ꯐ꯭ꯔꯥꯟꯁ ꯈꯛꯇ ꯉꯥꯏꯔꯦ ꯍꯧꯖꯤꯛꯗꯤ
ꯎꯝ
ꯃꯦ ꯃꯦꯁꯤꯒꯤ ꯀꯩꯅꯣ ꯕꯣꯜ ꯌꯦ ꯑꯥ ꯃꯣ ꯃꯥ ꯁꯥꯟꯅꯕꯗꯣ
ꯎꯝ
ꯑꯗꯨ ꯃꯥ ꯁꯅꯥꯕꯗꯣ ꯌꯦꯡꯗ꯭ꯔꯤꯌꯦ ꯑ ꯍꯟꯗꯛꯀꯤ ꯋꯥꯔꯜ ꯀꯞꯇ ꯁꯥꯟꯅꯕꯗꯣ ꯑꯩ ꯌꯦꯡꯗ꯭ꯔꯤꯌꯦ ꯑꯇꯩꯕꯨꯗꯤ ꯌꯦꯡꯉꯦ ꯑꯗꯣ
ꯑꯣ
ꯌꯦꯡꯅꯤꯡ ꯌꯦꯡꯅꯤꯡꯗꯕ ꯅꯠꯇꯕꯀꯣ ꯑꯗꯨ ꯊꯕꯛ ꯊꯕꯛ ꯑꯃ ꯂꯩꯕ ꯑꯗꯨ ꯑꯗꯨꯃꯥꯏ ꯇꯧꯕꯀꯣ ꯑꯗꯨꯒꯤ ꯃꯔꯛ ꯑꯥ ꯃꯤꯅꯤꯠ ꯑ ꯑꯃ ꯑꯅꯤꯕꯨꯗꯤ ꯌꯦꯡꯉꯦ ꯑꯗꯣ ꯌꯥꯝ ꯀꯩꯅꯣ ꯐꯖꯅ ꯀꯩꯅꯣ ꯇꯧꯗꯦꯕ ꯌꯦꯡꯗꯦꯕ
ꯎꯝ
ꯑꯣ ꯍꯣꯏ ꯑꯗꯨꯗꯤ ꯃꯔꯛ ꯃꯔꯛꯗ ꯑꯗꯨꯝ ꯄꯥꯎ ꯐꯥꯎꯅꯔꯁꯤꯀꯣ ꯑꯗꯨꯗꯤ
ꯍꯣꯏ ꯅꯪ